ꯇꯥꯕꯤ ꯑꯗꯨꯝ ꯇꯥꯕꯗ ꯃꯌꯦꯛ ꯁꯦꯡꯅ ꯇꯥꯕ ꯉꯝꯕꯤꯕ꯭ꯔ ꯀꯃꯥꯏ ꯇꯧꯏ
ꯇꯥꯏ ꯇꯥꯏ ꯃꯔꯨꯞ ꯃꯔꯨꯞꯅ ꯐꯣꯟ ꯇꯧꯔꯛꯄ ꯇꯥꯟꯖꯥꯁꯤꯗ ꯑꯩꯒꯤ ꯏꯅꯥꯛꯇ ꯇꯤꯟ ꯑꯆꯧꯕ ꯑꯃ ꯄꯥꯏꯁꯤꯜꯂꯒ ꯀꯔꯟ ꯇꯥꯔꯒ ꯂꯩꯔꯝꯕ ꯇꯥꯟꯖꯥꯅꯤ ꯃꯔꯨꯞ
ꯌꯥꯅꯤ ꯋꯥꯔꯤ ꯗꯨꯝ ꯃꯈꯥ ꯇꯥꯕꯤꯔꯛꯎ
ꯎꯝ ꯑꯩꯅꯤ ꯑꯗꯨꯝ ꯈꯟꯕꯤꯌꯨ ꯃꯔꯨꯞ ꯑꯩꯖꯦ ꯍꯪꯗꯕ ꯌꯥꯗ꯭ꯔꯦ ꯃꯔꯝꯗꯤ ꯂꯣꯏꯁꯤꯜꯂꯛꯇ꯭ꯔꯦ ꯋꯥꯔꯤꯁꯦ ꯑꯗꯨꯗꯨꯅ ꯆꯥꯛ ꯏꯁꯤꯡ ꯒꯗꯤ ꯆꯥꯕꯤꯔꯕ꯭ꯔꯥ ꯑꯗꯨꯒ ꯉꯔꯥꯡꯒꯤ ꯏꯪꯖꯥꯡꯅ ꯀꯔꯤ ꯀꯔꯤ ꯃꯊꯦꯜ ꯍꯥꯕꯤꯔꯒꯦ
ꯃꯔꯨꯞ ꯑꯩꯅ ꯋꯥ ꯉꯥꯡꯕꯁꯤꯗ ꯑꯩꯒꯤ ꯇꯤꯟ ꯃꯈꯣꯡꯒ ꯑꯁꯤ ꯁꯨꯝ ꯇꯥꯕꯤꯕ ꯀꯃꯥꯏ ꯇꯧꯏ
ꯇꯥꯏ ꯇꯥꯏ ꯑꯈꯣꯏꯒꯤ ꯇꯤꯟ ꯈꯔ ꯄꯪꯆꯥꯎ ꯆꯥꯎꯗꯕ ꯄꯪꯄꯤꯛ ꯄꯤꯛꯇꯕ ꯇꯤꯟ ꯑꯃꯅ ꯁꯨꯝ ꯀꯣꯏꯄꯥꯏ ꯄꯥꯏꯔꯒ ꯀꯔꯤꯒꯨꯝꯕ ꯑꯝꯅ ꯀꯨꯏꯊꯣꯡ ꯊꯣꯡꯖꯤꯟꯕꯒꯤ ꯃꯑꯣꯡꯁꯨ ꯇꯥꯖꯩ
ꯑꯥ ꯀꯩꯅꯣꯅꯤ ꯃꯔꯨꯞ ꯃꯩ ꯃꯩꯩꯅꯨꯡ ꯊꯥꯟꯕꯅꯤꯅ ꯃꯔꯝ ꯑꯣꯏꯔꯒ
ꯍꯨꯖꯤꯛꯀꯥꯟꯖꯦ ꯈꯣꯏꯒꯤ ꯄꯨꯒꯤ ꯂꯧꯎ ꯁꯤꯡꯎ ꯃꯇꯝ ꯃꯇꯝ ꯅꯣꯡ ꯏꯁꯤꯡ ꯆꯨꯔꯛꯄꯅꯤꯅ ꯇꯤꯟꯖꯦ ꯄꯥꯏꯁꯤꯟꯖꯔꯛꯏꯅꯤ ꯑꯩꯖꯦ ꯃꯩꯖꯦ ꯃꯨꯠꯊꯠꯂꯒ ꯑꯝꯇꯪ ꯑꯥ ꯃꯔꯨꯞꯀꯤ ꯋꯥꯔꯤꯗꯨ ꯃꯈꯥ ꯇꯥꯖꯔꯛꯀꯦ ꯃꯔꯨꯞꯅ ꯍꯧꯖꯤꯛ ꯍꯪꯕꯤꯒꯤꯕꯗꯨ ꯈꯣꯏ ꯆꯥꯛ ꯏꯁꯤꯡꯒꯤ ꯃꯇꯥꯡꯗ ꯑꯣꯏꯕꯤꯕ꯭ꯔ ꯇ꯭ꯔꯥ
ꯑ ꯃꯥꯟꯅꯦ ꯍꯥꯏꯗꯤ ꯋꯥꯔꯤꯁꯦ ꯆꯥꯛ ꯏꯁꯤꯡꯒꯤ ꯃꯇꯥꯡꯁꯤ ꯌꯥꯎꯗ꯭ꯔꯒꯗꯤ ꯃꯄꯨꯡ ꯐꯥꯗꯒ ꯃꯥꯟꯗ ꯍꯪꯖꯔꯅꯤ ꯃꯔꯨꯞ ꯈꯨꯝꯕꯤꯌꯨ
ꯆꯥꯛ ꯏꯁꯤꯡꯖꯦ ꯃꯔꯨꯞ ꯉꯁꯤꯁꯦ ꯑꯥ ꯖꯁꯦꯡꯅ ꯉꯁꯤꯕꯨꯗꯤ ꯍꯥꯏꯕ ꯌꯥꯗ꯭ꯔꯦ ꯉꯔꯥꯡ ꯑꯣꯏꯒ꯭ꯔꯦ ꯅꯣꯡꯉꯥꯜꯂꯝꯗꯥꯏ ꯅꯤꯅ ꯑꯥ ꯊꯕꯛ ꯐꯔꯤꯉꯩꯗ ꯑꯍꯤꯡꯒꯖꯦ ꯀꯔꯝ ꯀꯥꯟ ꯑꯣꯏ ꯈꯪꯍꯧꯗ꯭ꯔꯦ ꯃꯔꯨꯞ ꯋꯥꯔꯤꯖꯤ ꯀꯣꯏꯊꯣꯛꯇꯕꯤꯗ ꯏꯟꯖꯥꯡ ꯍꯥꯏꯖꯔꯛꯑꯒꯦ ꯑꯩ ꯏꯟꯖꯥꯡꯖꯤ ꯀꯥꯡꯁꯣꯏ ꯑꯝꯒ
ꯀꯥꯡꯍꯧ ꯑꯝꯒ ꯆꯝ ꯐꯨꯠ ꯑꯝꯒ ꯃꯣꯔꯣꯛ ꯃꯦꯠꯄꯝꯒ ꯁꯨꯃꯥꯏ ꯆꯥꯖꯔꯦ ꯃꯔꯨꯞꯇꯤ ꯀꯩ
ꯄꯪꯌꯥꯝ ꯌꯥꯝꯗꯕ ꯃꯠ ꯆꯦꯡꯉꯤ ꯃꯔꯨꯞ- ꯃꯔꯨꯞ ꯅꯥꯕꯤꯕꯗꯣ ꯍꯥꯏꯗꯤ ꯑꯀꯣꯟꯕꯒꯤꯗꯣ ꯇꯥꯅꯕ ꯍꯣꯠꯅꯕꯗ ꯑꯍꯥꯟꯕꯒꯤꯗꯣ ꯄꯥꯎꯖꯈ꯭ꯔꯦ ꯄꯪꯌꯥꯝ ꯌꯥꯝꯗꯕ ꯄꯪ ꯅꯣꯞ ꯅꯣꯞꯇꯕ ꯑꯗꯨꯝ ꯌꯥꯝꯕ ꯃꯊꯦꯜꯅꯦ ꯑ ꯑꯩꯈꯣꯏꯒꯤꯗꯤ ꯏꯆꯝ ꯆꯝꯅ ꯆꯝꯊꯣꯡ ꯑꯃ ꯊꯣꯡꯉꯦ ꯑꯗꯨꯒ ꯌꯦꯟ ꯑꯃ ꯉꯧꯔꯒ ꯉꯥꯀꯤꯖꯧ ꯊꯥ -ꯊꯥ ꯂꯥꯎꯕꯗꯣ ꯑꯃ ꯍꯥꯏꯐꯦꯠ ꯇꯥꯎꯔꯒ ꯏꯆꯝ ꯆꯝꯅ ꯑꯩꯈꯣꯏꯒꯤ ꯄꯥꯛꯅꯝ ꯑꯃ ꯇꯧꯔꯒ ꯃꯣꯔꯣꯛ ꯃꯦꯠꯄ ꯃꯆꯥ ꯑꯃ ꯍꯦꯛ ꯇꯧꯁꯤꯜꯂꯒ ꯄꯥꯐꯣ ꯈꯔ ꯈꯤꯇꯪ ꯍꯥꯎꯔꯒ ꯑꯗꯨꯝ ꯂꯩꯁꯤꯟꯖꯔꯦ ꯍꯥꯢꯖꯕꯇꯥꯔꯦ ꯄꯪꯌꯥꯝꯌꯥꯝꯗꯕꯤꯗ ꯍꯥꯏꯗꯤ ꯂꯩꯗꯅ ꯑꯗꯨꯃꯥꯏꯅ ꯂꯣꯢꯁꯤ ꯟꯒ꯭ꯔꯤꯅꯤ
ꯃꯔꯨꯞ ꯑꯣꯏꯒꯤ ꯃꯊꯦꯜꯁꯤ ꯌꯥꯝꯕ ꯅꯆꯗꯦ ꯃꯔꯨꯞ ꯑꯩꯗꯤ ꯃꯔꯛꯀꯤꯂꯥꯏꯗꯅ ꯑꯀꯣꯟꯕꯩꯗꯤꯕꯨ ꯀꯥꯎꯒ꯭ꯔꯦ
ꯉꯥ ꯅꯣꯏ ꯁꯨꯡꯗꯧꯕꯅꯦ ꯋꯥꯔꯤꯁꯦ ꯍꯥꯏꯗꯤ ꯃꯤꯑꯣꯏꯕ ꯍꯥꯏꯕꯁꯤ ꯋꯥꯁꯦ ꯁꯨꯝ ꯉꯥꯡꯅꯔꯦ ꯍꯣꯏ ꯅꯨꯄꯤꯒꯤꯗꯤ ꯈꯪꯗ꯭ꯔꯦ ꯋꯥꯊꯤ ꯉꯥꯡꯅꯕꯒꯤ ꯑꯗꯨꯒ ꯌꯥꯔꯤꯁꯤꯁꯨ ꯉꯥꯛꯇꯅꯦ ꯍꯦꯛꯇ ꯇꯥꯔꯒꯗꯤ ꯋꯥꯔꯛꯏ ꯉꯥꯡꯕꯁꯤꯁꯨ ꯋꯥꯢ ꯋꯥꯕꯗꯨ ꯅꯠꯇ ꯅꯈꯣꯏꯒꯤ ꯁꯨꯝ ꯉꯥꯎꯁꯟꯅꯔꯒꯗꯤ ꯋꯥꯔꯤꯗ ꯑꯝꯇꯌꯦꯉꯣ ꯋꯥꯍꯩ ꯂꯩꯔꯛꯇꯕ ꯇꯥꯔꯒꯗꯤ ꯑꯩꯈꯣꯏꯒꯤ ꯑ ꯃꯤꯋꯥ ꯉꯥꯡꯅꯕ ꯍꯥꯢꯕꯑꯃꯁꯨ ꯂꯥꯛꯏ ꯑꯗꯨ ꯀꯌꯥ ꯇꯧꯅꯤꯡꯗꯦ ꯑꯗꯨꯅ ꯃꯔꯨꯞ ꯃꯈꯥ ꯇꯥꯔꯛꯄꯁꯤꯗꯤ ꯃꯔꯨꯞꯀꯤ ꯋꯥꯈꯜꯂꯣꯟꯗ ꯁꯥꯅꯅꯤꯡꯕ꯭ꯔꯣ ꯍꯥꯏꯕꯗꯤ ꯍꯤꯔꯝꯒꯥꯟꯗ ꯇ ꯑꯗꯨ ꯍꯥꯢꯐꯦꯠ ꯍꯥꯢꯕꯤꯌꯨꯅꯦ ꯑꯗꯨ ꯈꯤꯇꯪ ꯑꯣꯢꯁꯨ ꯍꯥꯏꯐꯦꯠ ꯐꯥꯎꯅꯁꯤ ꯉꯁꯤ ꯑꯩ ꯐꯥꯎꯕꯂꯩꯇꯦ ꯆꯕ
ꯃꯔꯨꯞ ꯋꯥꯔꯤꯁꯤ ꯂꯩꯖꯩ ꯃꯔꯨꯞ ꯑꯩꯒꯤ ꯋꯥꯔꯤꯗꯤ ꯋꯥꯠꯆꯗꯦ ꯍꯥꯏꯇꯥꯔꯦ ꯃꯔꯨꯞ ꯑꯩꯁꯤ ꯑꯩꯈꯣꯏꯒꯤ ꯋꯥꯔꯤ ꯂꯤꯕ ꯃꯤꯅꯤ ꯍꯥꯏ ꯋꯥꯔꯤꯁꯤ ꯋꯥꯔꯤꯅꯦꯕ ꯍꯥꯏꯔꯗꯤ ꯃꯔꯨꯝ ꯑꯩꯅꯗꯤ ꯋꯥꯔꯤ ꯎꯗ ꯏꯃꯥꯟꯅꯕꯁꯤꯡꯁꯦ ꯃꯌꯥ ꯀꯥꯒꯩ ꯇꯥꯖꯕ ꯍꯥꯏꯇꯥꯥꯔꯦ ꯕꯣꯔꯗꯤꯡꯗ ꯀꯩꯗ ꯍꯣꯁꯇꯦꯜꯗ ꯆꯩ ꯌꯥꯝ ꯆꯥꯃꯤꯟꯅꯔꯛꯄ ꯑꯗꯨꯒꯨꯝꯕ ꯃꯤꯁꯛ ꯑꯃꯅꯤ ꯑꯩꯅ ꯂꯤꯕꯨ ꯋꯥꯔꯤꯁꯤ ꯇꯥꯔꯤꯉꯩꯗ ꯃꯁꯥꯒꯤ ꯀꯥꯗ ꯂꯩꯅꯤ ꯀꯥꯎꯊꯣꯛꯀꯅ ꯑꯩꯒꯤ ꯀꯥꯔꯗ ꯍꯦꯛ ꯇꯨꯝꯊꯣꯛꯈꯤꯗꯨꯅ ꯃꯔꯝ ꯑꯣꯏꯔꯒ ꯑꯣꯔꯗꯦꯟ ꯂꯥꯛꯑꯒ ꯐꯨꯕ ꯀꯣꯡꯒꯥꯏꯑꯝꯅꯤ
ꯃꯔꯨꯞ ꯑꯗꯨꯅ ꯋꯥꯔꯤ ꯋꯥꯇꯥꯏ ꯁꯤꯒꯨꯝꯕ ꯅꯨꯡꯉꯥꯏꯕ ꯀꯌꯥ ꯇꯧꯕ ꯌꯥꯅꯤ
ꯃꯔꯨꯞ ꯑꯗꯨꯝ ꯃꯈꯥ ꯇꯥꯕꯤꯔꯛꯑꯣ ꯑꯗꯨꯗꯤ ꯁꯣꯏꯅꯔꯦ ꯄꯣꯠꯁꯦ ꯃꯔꯨꯞꯅ ꯇꯧꯕꯤꯔꯛꯄꯗ ꯑꯣꯏꯔꯝꯃꯦ ꯑꯗꯨꯕꯨ ꯇꯥꯕꯤꯔꯤꯕ ꯑꯩꯈꯣꯏꯒꯤ ꯌꯦꯡꯁꯤꯟꯕꯤꯔꯤꯕ ꯃꯥꯏꯀꯩꯗꯒꯤꯁꯨ ꯑꯩꯈꯣꯏ ꯉꯥꯛꯄꯤꯒꯅꯤ ꯎꯝ ꯍꯨꯝꯗ꯭ꯔꯥ ꯆꯥꯗ ꯍꯨꯝꯗ꯭ꯔꯥ ꯑꯃꯗꯤ ꯑꯩꯈꯣꯏꯒꯤ ꯇꯧꯔꯛꯏꯅꯦ ꯅꯤꯡꯊꯤꯅꯉꯥꯡꯉꯨ ꯍꯥꯏꯕꯅꯤ ꯑꯗꯨꯒ ꯇꯨꯝ ꯉꯥꯡꯁꯜꯂꯛꯑꯒꯗꯤꯔꯤ ꯐꯝꯗꯨꯝ ꯌꯦꯡꯕꯤꯌꯣ ꯑꯩꯈꯣꯏꯁꯨ ꯋꯥꯔꯛꯏ ꯌꯦꯡꯁꯤꯟꯕꯃꯛꯇꯤ ꯅꯠꯇꯦ ꯑꯩ ꯃꯔꯣꯝ ꯃꯈꯥ ꯇꯥꯗꯣꯏ ꯌꯥꯔꯦ ꯁꯦꯡꯗꯣꯛꯀꯦ
ꯅꯊꯨꯗꯣꯛꯀꯟꯅ ꯋꯥꯔꯤꯁꯤ ꯂꯤꯗ꯭ꯔꯒꯁꯨ ꯌꯥꯅꯤ ꯈꯟꯖꯩ ꯀꯩꯒꯤꯅꯣꯗ ꯃꯔꯨꯞꯁꯨ ꯑꯩꯈꯣꯏ ꯋꯥꯔꯤ ꯆꯐꯨꯅꯦ ꯍꯥꯏꯖꯔꯤꯕ ꯃꯔꯨꯞ
ꯎꯝ
ꯋꯥꯔꯤꯅꯦꯕꯨ ꯍꯥꯢꯔꯗꯤ ꯃꯔꯨꯞꯁꯨ ꯑꯗꯨꯝ -ꯑꯗꯨꯝ ꯂꯤꯖꯩꯔꯤꯅꯤ ꯃꯔꯨꯞ ꯑꯗꯣ ꯁꯨꯃꯥꯏꯅ ꯇꯧꯕꯅꯦ ꯃꯔꯨꯞ ꯑꯩꯁꯦ ꯏꯃꯥꯟ ꯋꯥꯔꯤ ꯋꯥꯇꯥꯏ ꯂꯤꯕ ꯈꯣꯠꯄ ꯇꯧꯔꯒ ꯃꯌꯥꯝꯒꯤ ꯁꯦꯕꯥ ꯇꯧ ꯇꯧꯅ ꯄꯩꯁꯥ ꯇꯥꯟꯕꯒꯤ ꯋꯥꯈꯜ ꯑꯃ ꯁꯨꯝ ꯂꯩꯖꯕ ꯃꯤꯁꯨ ꯃꯤꯑꯣꯏ ꯑꯃꯅꯤ
ꯑꯗꯨ ꯃꯔꯨꯞ ꯑꯩꯒꯤ ꯑꯅꯧꯕ ꯊꯥꯔꯛꯀꯗꯕ ꯋꯥꯔꯤꯁꯤ ꯑꯩ ꯏꯁꯥꯒꯤ ꯌꯨꯇꯨꯞ ꯆꯦꯅꯦꯜ ꯑꯃ ꯏꯃꯥꯟꯅꯕꯒ ꯇꯧꯔꯒ ꯂꯩꯖꯩ ꯑꯗꯨ ꯑꯩꯈꯣꯏ ꯅꯤ ꯆꯪꯗꯅ ꯍꯧ ꯍꯧ ꯇꯧꯕꯅ ꯋꯥꯔꯤ ꯋꯥꯇꯥꯏ ꯊꯥꯒꯠꯄꯗꯤ ꯍꯧꯖꯔꯦ ꯑꯗꯨꯕꯨ ꯑ ꯑꯅꯧꯕ ꯑꯣꯏꯕꯅꯤꯅ ꯀꯌꯥꯅꯁꯨ ꯈꯪꯕꯤꯗꯕ ꯑꯀꯤꯕ ꯋꯥꯔꯤꯁꯨ ꯊꯥꯒꯠꯂꯤ ꯅꯨꯡꯉꯥꯏꯕ ꯋꯥꯔꯤꯁꯨ ꯊꯥꯒꯠꯂꯛꯀꯅꯤ ꯑꯗꯨ ꯃꯔꯨ ꯑꯩꯍꯥ ꯊꯥ ꯈꯒ ꯋꯥꯔꯤ ꯑꯝꯇꯪ ꯃꯇꯦꯛ ꯑꯣꯏꯅ ꯑꯩ ꯄꯟꯖꯔꯛꯀꯦ ꯃꯔꯨꯞ ꯑꯩꯁꯦ ꯑꯩꯈꯣꯏꯒꯤ ꯍꯨꯔꯥꯟꯕ ꯑꯅꯤꯅ ꯈꯛꯇ ꯋꯥꯔꯤ ꯑꯃ ꯌꯥꯝ ꯅꯣꯛꯅꯤꯡꯕ ꯅꯣꯡꯖꯨ ꯅꯨꯡꯁꯤꯕ ꯗꯨꯒ ꯂꯧꯁꯤꯡꯖꯨ ꯑꯣꯏꯕ ꯑꯉꯥꯡꯁꯤꯡꯅ ꯌꯦꯡꯕꯗ ꯀꯥꯁꯨ ꯀꯥꯟꯅꯒꯗꯕ ꯍꯁꯨ ꯍꯔꯥꯎꯒꯗꯕ ꯑꯝꯇꯪ ꯊꯥꯒꯠꯀꯦꯅ ꯇꯧꯖꯔꯦ ꯑꯗꯣ ꯃꯔꯨꯞ ꯋꯥꯔꯤꯁꯤ ꯏꯕ ꯍꯥꯏꯁꯦ ꯃꯄꯨꯡ ꯐꯥꯅ ꯂꯣꯏꯁꯤꯟꯗ꯭ꯔꯤꯗ ꯃꯔꯨꯞꯅ ꯄꯥꯝꯕ ꯍꯨꯔꯥꯟꯕ ꯑꯅꯤꯁꯤꯒꯤ ꯑꯣꯏꯕ ꯃꯔꯨꯞꯅ ꯍ ꯑꯣꯏꯍꯟꯅꯤꯡꯕ ꯑꯝꯇꯪ ꯍꯥꯏꯌꯨꯅꯦ ꯃꯔꯨꯞꯀꯤ ꯑꯩꯒꯤ ꯀꯩꯅꯣꯗ ꯕꯤꯠꯇ ꯑꯩ ꯍꯥꯞꯆꯒꯦ ꯍꯥꯏꯇꯥꯔꯦ
ꯑꯣ ꯐꯒꯅꯤ ꯃꯔꯨꯨꯨꯨꯨ ꯍꯨꯔꯥꯟꯕꯁꯤ ꯑꯩꯅ ꯑꯉꯥꯡ ꯑꯣꯏꯔꯤꯉꯩꯗꯩ ꯐꯖꯅ ꯇꯥꯖ ꯍꯥꯏꯗꯤ ꯃꯔꯨꯞꯀꯤ ꯋꯥꯈꯜꯂꯣꯟꯗ ꯐꯖꯕ ꯂꯩꯔꯒꯗꯤ ꯑꯗꯨꯖꯨ ꯗꯨꯝ ꯇꯧꯕꯤꯌꯨꯀꯣ ꯑꯩꯒꯤ ꯋꯥꯈꯜꯅꯦ ꯑꯃꯅ ꯑꯩꯈꯣꯏꯒꯤ ꯍꯨꯔꯥꯟꯕꯁꯦ ꯑꯃꯅ ꯑꯩꯈꯣꯏꯒꯤ ꯌꯥꯝꯅ ꯄꯪꯕꯒꯤ ꯑꯗꯨꯒ ꯑꯃꯅ ꯁꯤꯡꯖ ꯑꯗꯨꯒ ꯂꯥꯁꯇ ꯑꯩꯈꯣꯏꯒꯤ ꯂꯣꯏꯁꯜꯂꯛꯄꯗ ꯑꯄꯪꯕꯖꯤꯅ ꯗꯁꯥ ꯇꯥꯅꯩꯗꯅ ꯑꯗꯨꯒꯤ ꯃꯍꯨꯠ ꯇꯥ ꯑꯁꯤꯡꯕꯖꯤꯅ ꯑꯣꯏꯅ ꯗꯁꯥ ꯇꯥꯕꯗꯣ ꯑꯄꯪꯕꯁꯤꯅ ꯑꯁꯤꯡꯕ ꯑꯁꯤꯡꯕꯁꯤꯅ ꯑꯄꯪꯕꯁꯤꯕꯨ ꯁꯤꯖꯤꯟꯅꯕ ꯌꯥꯅꯤ ꯈꯜꯂꯒ ꯃꯔꯨꯞ ꯑꯃ ꯑꯣꯏꯕ ꯇꯥꯔꯒꯁꯨ ꯍꯨꯔꯥꯟꯕꯗ ꯆꯠꯃꯤꯟꯅꯔꯛꯄꯒ ꯑꯗꯨꯒ ꯑꯩꯈꯣꯏꯒꯤ ꯗꯁꯥ ꯇꯥꯍꯟꯒꯤ ꯈꯜꯂꯝꯕꯗꯣ ꯑꯣꯟꯅꯔꯒ ꯑꯈꯣꯏꯒꯤ ꯀꯔꯃꯒꯤ ꯃꯑꯣꯡꯗ ꯇꯥꯍꯟꯕꯗꯣ ꯄꯧꯇꯥꯥꯛ ꯑꯃꯁꯨ ꯄꯤꯕ ꯑꯗꯨꯒꯨꯝꯕ ꯂꯣꯏꯕꯒꯤ ꯃꯑꯣꯡꯗ ꯇꯧꯕꯤꯔꯛ ꯑꯣ ꯁꯨꯝ ꯑꯩꯒꯤ ꯋꯥꯈꯜꯂꯣꯟꯅꯤꯀꯣ ꯃꯔꯨꯞꯅ ꯐꯖꯗꯤ ꯈꯜꯂꯒꯁꯨ ꯑꯗꯨꯝ ꯀꯩꯁꯨ ꯀꯥꯏꯗꯦ ꯑꯇꯣꯞꯄꯗꯒꯤ ꯂꯧꯔꯁꯨ ꯀꯩꯁꯨ ꯀꯥꯏꯗꯦ ꯑꯗꯨꯗꯨꯒ ꯑꯄꯪꯕꯗꯨꯅ ꯑꯩꯈꯣꯏꯒꯤ ꯇꯥꯎꯗ꯭ꯔꯒ ꯑꯁꯤꯡꯕꯗꯨꯅ ꯗꯁꯥ ꯇꯥꯈꯤꯕꯒꯤ ꯃꯇꯥꯡꯗ ꯇꯧꯕꯤꯔꯦ
ꯌꯥꯝ ꯅꯨꯡꯉꯥꯏꯒꯅꯤ ꯃꯔꯨꯞ ꯑꯩꯅꯁꯨ ꯈꯜꯂꯝꯕ ꯃꯇꯥꯡꯅꯤ ꯑꯗꯨꯗꯨꯃꯥꯏꯅ ꯑꯣꯏꯍꯟꯒꯦ ꯈꯜꯂꯝꯃꯤꯅꯤ ꯑꯗꯨꯃꯥꯏ ꯑꯣꯏꯍꯜꯂꯒ ꯑꯉꯥꯡꯁꯤꯡꯁꯦ ꯍꯔꯥꯎꯍꯟꯕ ꯍꯥꯏꯇꯥꯔꯦ ꯃꯔꯨꯞ ꯑꯩꯈꯣꯏꯒꯤ ꯀꯥꯔꯇꯨꯟꯁꯤ ꯐꯤꯂꯝꯁꯤ ꯌꯦꯡꯕ ꯃꯇꯝꯗ ꯑꯉꯥꯡꯁꯤꯡꯁꯤꯅ ꯃꯇꯤꯟꯒ ꯇꯥꯒꯩ ꯍꯥ ꯍꯥ ꯅ ꯄꯦꯟꯅ ꯅꯣꯛꯆꯕꯁꯦ ꯑꯩꯅ ꯌꯥꯝ ꯄꯥꯝꯖꯕ ꯍꯥꯏꯇꯥꯥꯔꯦ ꯑꯩꯒꯤ ꯏꯃꯨꯡꯗ ꯑꯉꯥꯡꯁꯤꯡꯅ ꯌꯦꯡꯕ ꯃꯇꯝꯗ ꯋꯥꯔꯤ ꯈꯔ ꯂꯩ ꯀ꯭ꯋꯥꯛ ꯃꯥꯏꯃꯨ ꯀꯥꯏꯅ ꯌꯥꯎꯕ ꯋꯥꯏꯒ ꯌꯦꯡ ꯄꯨꯄꯨ ꯇꯣꯝꯕꯒꯤ ꯀꯥꯏꯅ ꯀꯣ ꯃꯔꯨꯞ ꯃꯣꯏꯒꯤ ꯌꯦꯡꯉꯒ ꯌꯥꯝꯅ ꯍꯔꯥꯎꯖꯕ ꯅꯨꯡꯉꯥꯏꯖꯕꯗꯨ ꯎꯔꯒ ꯑꯩꯖꯦ ꯄꯨꯛꯅꯤꯡ ꯌꯥꯝ ꯅꯨꯡꯁꯤꯕ ꯍꯥꯏꯇꯥꯥꯔꯦ ꯑꯩꯅ ꯑꯁ ꯑꯩꯖꯦ ꯁꯨꯃꯥꯏ ꯇꯧꯔꯒ ꯍꯔꯥꯎꯍꯟꯒꯦꯀꯣ ꯅꯨꯡꯉꯥꯏꯍꯟꯒꯦꯀꯣ ꯀꯥꯏꯅ ꯁꯨꯝ ꯈꯟꯖꯩ ꯃꯔꯨꯞ
ꯗꯨ ꯃꯔꯨꯞ ꯑ ꯑꯩꯅ ꯂꯩꯕ ꯂꯝꯁꯤ ꯑꯩꯈꯣꯏꯒꯤ ꯍꯨꯏ ꯌꯥꯝꯅ ꯂꯩꯕꯅ ꯃꯔꯝ ꯑꯣꯏꯔꯒ ꯑꯩꯈꯣꯏꯒꯤ ꯈꯣꯡꯕ ꯈꯣꯠꯄ ꯃꯈꯣꯜꯗꯤ ꯈꯔ ꯇꯥꯕꯤꯔꯝꯒꯅꯤ ꯑꯗꯨ ꯃꯔꯨꯞ ꯑꯩꯅ ꯉꯥꯡꯕꯖꯦ ꯐꯖꯅ ꯇꯥꯕꯤꯔꯤꯕ ꯅꯠꯇ꯭ꯔꯣ
ꯎꯝ ꯇꯥꯖꯔꯤ ꯃꯔꯨꯞ ꯑꯗꯨꯝ ꯍꯥꯏꯕꯤꯔꯣ ꯍꯨꯏꯗꯨꯗꯤ ꯑꯗꯨꯝ ꯃꯍꯧꯁꯥꯒꯤ ꯈꯨꯗꯣꯜꯅꯦ ꯃꯥꯁꯨ ꯑꯈꯣꯏꯒꯤ ꯂꯤꯂꯥꯁꯦ ꯁꯥꯟꯅꯕꯗ ꯌꯥꯎꯔꯤꯕꯅꯤ ꯇꯧꯒꯦ ꯇꯥꯕꯤꯔꯤꯕ ꯌꯦꯡꯁꯤꯟꯕꯤꯔꯤꯕꯁꯤꯡꯅꯁꯨ ꯑꯈꯣꯏꯕꯨ ꯉꯁꯤꯒꯤꯗꯤ ꯉꯥꯛꯄꯤꯒꯅꯤ ꯍꯥꯏꯕꯗꯨ ꯆꯤꯛ ꯆꯤꯛꯄ ꯃꯤꯆꯤꯛ ꯃꯤꯔꯥꯎꯈꯣꯟ ꯇꯥꯗꯕ ꯃꯐꯝ ꯑꯁꯤ ꯏꯁꯤꯡꯗ ꯅꯠꯇ꯭ꯔꯒꯗꯤ ꯐꯪꯉꯣꯏ ꯍꯥꯏꯖꯔꯤꯕ ꯏꯁꯤꯡꯖꯤ ꯋꯥ ꯉꯥꯡꯉꯨꯕꯗꯤ ꯌꯥꯔꯣꯏꯗꯕꯅꯤ ꯑꯗꯨꯅ ꯑꯗꯨꯝ ꯃꯈꯥ ꯇꯥꯕꯤꯌꯨ ꯇꯦꯟꯇꯛꯅ ꯃꯈꯥ ꯇꯥꯕꯤꯌꯨ ꯍꯥꯏꯗꯤ ꯌꯦꯡ ꯌꯦꯡꯕꯤꯔꯤꯕ ꯃꯌꯥꯝꯅꯁꯨ ꯑꯈꯣꯏꯒꯤ ꯍꯦꯜꯂꯒꯗꯤ ꯈꯨꯗꯣꯡꯆꯥꯗꯕꯅ ꯂꯥꯛꯑꯒ ꯑꯗꯨꯝ ꯃꯈꯥꯇꯥꯕꯤꯌꯨ
ꯃꯔꯝ ꯑꯗꯨꯒ ꯑꯩꯅ ꯑꯈꯣꯏꯒꯤ ꯍꯧꯈ꯭ꯔꯕ ꯏꯄꯥ ꯏꯄꯨꯅ ꯊꯝꯕꯤꯔꯝꯕ ꯍꯧꯖꯤꯛꯀꯤ ꯃꯤꯔꯣꯜꯁꯤꯡꯅ ꯑꯩꯈꯣꯏꯅꯕꯨ ꯈꯪꯗꯕ ꯋꯥꯔꯤ ꯌꯥꯝ ꯂꯩ ꯍꯥꯏꯇꯥꯔꯦ ꯃꯔꯨꯞ ꯀꯣ ꯋꯥꯔꯤꯁꯤ ꯆꯐꯨꯃꯨꯛ ꯂꯩ ꯍꯥꯏꯇꯥꯔꯦ ꯋꯥꯔꯤꯁꯤ ꯂꯣꯏꯕ ꯅꯥꯏꯗꯕ ꯑꯩꯈꯣꯏꯒꯤ ꯁꯅꯥꯒꯤ ꯆꯐꯨꯗꯧꯅ ꯂꯥꯏꯒꯤ ꯆꯥꯐꯨꯗꯧꯅ ꯍꯥꯏꯇꯥꯔꯦ ꯃꯁꯤꯒꯤ ꯋꯥꯔꯤꯈꯩꯖꯤ ꯑꯩꯅ ꯂꯤꯕ ꯌꯥꯕꯒꯩꯁꯤ ꯐꯖꯅ ꯈꯟꯇꯣꯛꯑꯒ ꯃꯁꯤ ꯑꯩꯅ ꯑꯩꯒꯤ ꯏꯃꯥꯟꯅꯕꯖꯤꯒ ꯇꯧꯔꯒ ꯇꯁꯦꯡꯕꯗꯤ ꯃꯔꯨꯞ ꯑꯩꯁꯨ ꯋꯥꯈꯜ ꯌꯥꯝꯅ ꯐꯥꯡꯕ ꯃꯤꯑꯣꯏ ꯑꯃꯅꯤ ꯑꯥ ꯑꯩꯅ ꯃꯇꯥꯡ ꯑꯁꯤꯗꯁꯨ ꯀꯔꯤꯒꯨꯝꯕ ꯑꯃꯇꯪ ꯃꯔꯨꯞꯇ ꯄꯟꯖꯔꯝꯒꯦ ꯅ ꯋꯥꯔꯤꯕꯨꯗꯤ ꯇꯣꯉꯥꯟꯕ ꯋꯥꯔꯤ ꯑꯝꯗꯤ ꯑꯣꯏꯒꯔꯦ ꯑꯗꯣ ꯃꯔꯨꯞꯇ ꯍꯥꯏꯐꯦꯠꯇꯪ ꯄꯟꯖꯔꯝꯒꯦ ꯃꯔꯨꯞ ꯌꯥꯅꯤꯀꯣ ꯑꯥ ꯐꯔꯦ ꯃꯔꯨꯞ ꯑꯥ ꯑꯩ ꯊꯝꯖꯔꯣꯏꯒꯦ ꯋꯥꯔꯤꯁꯤ ꯅꯣꯡꯃ ꯃꯔꯨꯞ ꯍꯣꯏ ꯏꯃꯨꯡꯗ ꯂꯥꯛꯑꯒ ꯁꯥꯕꯅ ꯐꯒꯗꯕ ꯃꯥꯜꯂꯤ ꯑꯥ ꯑꯗꯨꯕꯨ ꯍꯧꯖꯤꯛꯀꯤ ꯃꯈꯥ ꯇꯥꯕ ꯑꯣꯏꯅ ꯑꯩꯒꯤ ꯋꯥꯔꯤꯁꯤ ꯑꯩꯒꯤ ꯍꯨꯔꯥꯟꯕ ꯑꯅꯤ ꯁꯦꯛ ꯂꯨꯔꯕ ꯃꯇꯨꯡꯗ ꯑꯩꯅ ꯑꯈꯣꯏꯒꯤ ꯅꯨꯡꯁꯨ ꯅꯨꯡꯉꯥꯏꯕ ꯑꯗꯨꯒ ꯑꯥ ꯄꯨꯛꯅꯤꯡꯁꯨ ꯅꯨꯡꯁꯤꯕ ꯑꯈꯣꯏꯒꯤ ꯑꯥ ꯋꯥꯔꯤ ꯑꯃꯇꯪ ꯑꯈꯣꯏꯒꯤ ꯍꯦꯜꯂꯣꯏ ꯅ ꯆꯦꯜꯂꯨꯔꯒ ꯅꯨꯡꯁꯤꯅꯔꯒ ꯑꯈꯣꯏꯒꯤ ꯑꯥ ꯇꯨꯡꯗ ꯌꯥꯝ ꯋꯥꯅ ꯃꯩꯆꯥꯛꯅ ꯀꯥꯏꯅꯔꯒ ꯅꯨꯡꯁꯤꯕ ꯍꯥꯏꯕꯗꯤ ꯅꯨꯡꯁꯤꯕ ꯍꯥꯏꯕꯁꯤ ꯃꯁꯤꯒꯤ ꯃꯒꯨꯟꯁꯦ ꯃꯌꯥꯝꯗ ꯈꯪꯍꯟꯅꯤꯡꯕ ꯑꯗꯨꯒ ꯅꯨꯡꯁꯨ ꯅꯨꯡꯉꯥꯏꯕ ꯑꯣꯏꯅꯤꯡꯕ ꯑꯗꯨꯃꯥꯏꯅ ꯑꯀꯤꯕ ꯑꯝꯗꯤ ꯌꯥꯎꯍꯟꯅꯤꯡꯗꯕ ꯑꯉꯥꯡꯒꯩ ꯌꯦꯡꯕ ꯅꯨꯡꯉꯥꯏꯅꯕ ꯑꯗꯨꯃꯥꯏꯅ ꯑꯃꯁꯨ ꯂꯩꯖꯩ ꯃꯔꯨꯞ ꯃꯗꯨꯁꯨ ꯍꯌꯦꯡꯋꯥꯏ ꯑꯩꯅ ꯑꯗꯨꯃꯥꯏꯟ ꯇꯧꯔꯀꯥꯟ ꯇꯥꯕꯤꯌꯨ ꯃꯔꯨꯞ ꯍꯣꯏꯁꯨ ꯃꯇꯦꯡ ꯄꯥꯡꯕꯤꯔꯛꯎ ꯁꯤꯅꯤ ꯊꯝꯖꯅꯤꯡꯕ ꯑꯗꯨ ꯃꯔꯨꯞ ꯑꯩꯅ ꯁꯤ ꯃꯔꯨꯞꯅꯖꯨ ꯍꯣꯏ ꯍꯪꯕꯤꯔꯛꯑꯦ ꯑꯗꯣ ꯃꯔꯨꯞ ꯑꯩꯅꯁꯨ ꯀꯩꯅꯣꯝꯇ ꯃꯔꯨꯞꯇ ꯑꯥ ꯂꯣꯏꯔꯛꯄꯗꯣ ꯀꯩꯅꯣꯝꯇ ꯍꯪꯖꯒꯦ ꯃꯔꯨꯞ ꯑꯈꯣꯏ ꯋꯥꯈꯜ ꯌꯥꯝ ꯐꯥꯡꯕꯁꯤ ꯃꯔꯨꯞ ꯀꯥꯟꯅꯩꯅ ꯈꯟꯕ꯭ꯔꯥ ꯀꯥꯟꯅꯗꯦ ꯊꯝꯕꯤꯔꯝꯃꯨ ꯁꯤꯝꯇꯪ ꯊꯝꯕꯤꯔꯝꯃꯨ
ꯑꯥ ꯃꯁꯤ ꯃꯔꯨꯞ ꯂꯣꯏꯁꯤꯜꯂꯛꯄꯖꯤ ꯇꯦꯟ ꯇꯛꯅ ꯑꯩꯒꯤ ꯑꯣꯏꯕ ꯃꯣꯠꯇ ꯊꯃꯣꯏꯒꯤ ꯄꯥꯎꯗꯝ ꯍꯥꯏꯔ ꯈꯪꯅꯕ ꯑꯗꯨꯒꯨꯝꯕ ꯋꯥꯈꯜ ꯑꯃꯇꯪ ꯊꯝꯖꯒꯦ ꯑꯁꯤ ꯑꯥ ꯑꯃꯔꯣꯝꯗ ꯌꯥꯝ ꯊꯤꯅ ꯀꯥꯟꯅꯗꯦ ꯑꯃꯔꯣꯝꯗ ꯌꯥꯝ ꯊꯤꯅ ꯃꯥꯡꯖꯩ ꯑꯥ ꯀꯥꯟꯅꯕ ꯑꯝꯇ ꯌꯥꯎꯗ꯭ꯔꯦ ꯑꯗꯨꯃꯥꯏꯟ ꯊꯝꯖꯒꯦ ꯌꯥꯝꯅ ꯐꯥꯡꯕ ꯑꯁꯤ ꯃꯥꯡꯖꯕꯒꯤ ꯃꯥꯡꯖꯕ ꯉꯥꯛꯇꯅꯤ ꯇꯧꯒꯗꯧꯔꯤꯕ ꯄꯣꯠ ꯑꯃꯗꯨꯗ ꯊꯕꯛ ꯊꯧꯔꯝ ꯑꯃꯗꯨꯗ ꯃꯥꯏꯄꯨꯅꯅ ꯇꯧꯕ ꯉꯝꯃꯣꯏ ꯑꯗꯨ ꯁꯨꯃꯥꯏꯟ ꯊꯝꯖꯒꯦ ꯑꯗꯣ ꯃꯔꯨꯞꯀ ꯊꯦꯡꯅꯗꯨꯅ ꯉꯁꯤ ꯋꯥꯔꯤ ꯋꯥꯇꯥꯏ ꯁꯥꯟꯅꯕ ꯐꯪꯖꯕ ꯌꯥꯝ ꯅꯨꯡꯉꯥꯏꯖꯔꯦ ꯑꯗꯨꯕꯨ, ꯃꯇꯥꯡ ꯑꯁꯤꯗ ꯑꯥ ꯀꯥꯏꯅꯔꯁꯤ ꯃꯔꯨꯞ ꯑꯥ ꯁꯥꯏꯌꯣꯟꯅꯔ꯫
ꯐꯅꯤ ꯐꯅꯤ ꯃꯔꯨꯞ ꯃꯇꯨꯡ ꯇꯥꯔꯛꯄꯗ ꯑꯗꯨꯝ ꯍꯧꯗꯣꯛ ꯍꯧꯗꯣꯛ ꯍꯧꯗꯣꯛꯄꯤꯔꯣꯑꯣ ꯍꯥꯏꯇꯥꯔꯦ ꯃꯔꯨꯞ ꯑꯩꯁꯨ꯫ ꯑꯥ ꯉꯝꯖꯕ, ꯑꯃꯠꯇ ꯅꯨꯡꯉꯥꯏ ꯁꯥꯟꯅꯕ ꯌꯥꯒꯗꯕ ꯋꯥꯔꯤ ꯋꯥꯇꯥꯏ ꯀꯥꯟꯅꯕ ꯀꯌꯥ ꯀꯌꯥ ꯀꯌꯥ ꯑꯗꯨꯝ ꯀꯩꯅꯣ ꯇꯧ ꯍꯧꯖꯔꯛ ꯀꯦ ꯐꯔꯦ ꯃꯔꯨꯞ ꯑꯥ ꯃꯔꯨꯞꯀꯤ ꯊꯕꯛ ꯏꯪꯈꯥꯡ ꯀꯩꯀꯩ ꯑꯃ ꯑꯃ ꯇꯧꯈꯣꯛꯄꯤꯔꯨꯔꯣ꯫
ꯁꯨꯨꯝ ꯁꯥꯟꯅꯔꯛꯑꯒꯗꯤ ꯈꯪꯕꯤꯒꯅꯨ꯫ ꯃꯇꯨꯡ ꯇꯥꯔꯛꯄꯗ ꯀꯔꯤ ꯋꯥꯔꯤ ꯁꯥꯟꯁꯤꯒꯦ ꯍꯥꯏꯕꯗꯨꯁꯨ ꯊꯝꯖꯔꯒꯦ ꯃꯔꯨꯞ꯫
ꯐꯅꯤ ꯐꯅꯤ ꯃꯔꯨꯞ꯫